ꯀꯃꯥꯏ ꯇꯧꯔ ꯀꯦꯗꯧꯔꯤꯅꯣ
ꯍꯧꯖꯤꯛꯁꯨ ꯍꯧꯖꯤꯛꯇꯤ ꯐꯦꯟ ꯃꯈꯥꯗ ꯂꯦꯞꯔꯒ ꯂꯩꯔꯦ
ꯑꯩ ꯁꯥꯕ꯭ꯔꯣ
ꯁꯥꯗꯦꯗ ꯌꯥꯝꯅ ꯉꯁꯤꯗꯤ ꯑꯗꯨꯝ ꯈꯥꯡꯕ ꯅꯨꯡꯉꯥꯏ ꯈꯥꯡꯕ ꯉꯝꯃꯤ
ꯁꯤꯗꯁꯨ ꯅꯣꯡꯗꯤ ꯃꯪꯉꯦ ꯑꯗꯨꯕꯨ ꯈꯔ ꯈꯔꯗꯤ ꯁꯥꯥ ꯇꯛ ꯇꯧꯋꯦ ꯑꯗꯨꯕꯨ ꯅꯣꯏ ꯅꯆꯦ ꯌꯨꯝꯗꯗꯤ ꯏꯪ ꯉꯦ ꯑꯈꯣꯏꯗꯗꯤ ꯌꯥꯗ꯭ꯔꯦ ꯀꯣ ꯍꯨꯞꯄꯅ
ꯑꯣ
ꯈꯥꯡꯕ ꯌꯥꯔꯛꯇꯕꯒꯤ ꯁꯤꯗ ꯂꯥꯛ ꯈ꯭ꯔꯕꯅꯦ ꯑꯩꯗꯣ ꯑꯣꯀꯦ
ꯍꯧꯖꯤꯛꯇꯤ ꯐꯥꯔꯕ꯭ꯔꯣ
ꯍꯣꯏ ꯐꯔꯦ ꯍꯧꯖꯤꯛꯇꯤ
ꯏꯪꯕꯅꯤꯅ ꯀꯣ ꯅꯆꯦꯈꯣꯏꯗꯤ
ꯉꯁꯤꯗꯤ ꯑꯗꯨꯝ ꯇꯨꯝꯔꯒ ꯌꯨꯝꯗ ꯂꯩꯔꯒꯦꯔꯣ
ꯍꯣꯏ ꯑꯗꯨꯝ ꯌꯨꯝꯗ ꯇꯥ ꯂꯩꯔꯒ ꯑꯗꯨꯝ ꯀꯣꯜ ꯇꯧꯔꯒꯦ ꯍꯥꯏꯅ ꯈꯜꯂꯦ
ꯅꯨꯡꯉꯥꯏꯅ ꯂꯩꯔꯣ ꯅꯣꯏꯗꯤ
ꯅꯨꯡꯉꯥꯏꯇꯦꯗ ꯑꯩꯈꯣꯏꯒꯤ ꯋꯥꯕ ꯃꯇꯝꯁꯨ ꯂꯥꯛꯀꯅꯤ ꯎꯝ ꯅꯪꯗꯤ ꯀꯩꯗꯧꯔꯒ ꯂꯩꯕ꯭ꯔꯣ ꯉꯁꯤꯗꯤ ꯑꯗꯨꯝ ꯌꯨꯝꯗ ꯑꯗꯨꯝ ꯂꯩꯒꯦꯔꯥ
ꯇꯨꯝ ꯁꯤꯗꯒꯤ ꯃꯥꯏ ꯑꯣꯟꯁꯤꯟꯂꯒ ꯂꯥꯏꯔꯗꯝꯅꯤ
ꯎꯝ ꯅꯆꯦ ꯈꯣꯏꯗꯤ ꯊꯕꯛ ꯆꯠꯈ꯭ꯔꯕ꯭ꯔꯣ
ꯍꯧꯖꯤꯛꯇꯤ ꯃꯣꯏ ꯇꯨꯝꯔꯤꯌꯦ ꯑꯗꯨꯒ ꯄꯨꯡ ꯃꯉꯥ ꯃꯈꯥꯏꯗ ꯍꯧꯒꯠꯂꯒ ꯊꯕꯛ ꯇꯥꯎꯕ ꯍꯧꯔꯅꯤ ꯃꯣꯏ
ꯑꯦ ꯌꯥꯏꯍꯦ
ꯎꯝ ꯍꯧꯖꯤꯛ ꯃꯣꯏꯗꯣ ꯄꯨꯡ ꯑꯌꯨꯛꯀꯤ ꯄꯨꯡ ꯐꯣꯔ ꯊꯥꯔꯇꯤ ꯐꯥꯏꯚ ꯊꯥꯔꯇꯤ ꯁ꯭ꯋꯥꯏꯗ ꯍꯧꯒꯠꯂꯒ ꯊꯕꯛ ꯇꯥꯎ ꯑ ꯇꯨꯝ ꯊꯕꯥꯛ ꯂꯣꯏꯔꯒ ꯑꯗꯨꯒ ꯇꯨꯝꯃꯦ ꯑꯗꯨꯒ ꯉꯥꯏꯍꯥꯛ ꯂꯩꯔꯒ ꯋꯥꯛꯀꯤꯡ ꯆꯠꯅꯤꯡꯔꯦ ꯆꯠꯂꯦ ꯗꯨꯒ ꯍꯜꯂꯛ ꯑꯒ ꯆꯥꯛ ꯆꯔꯒ ꯗꯨꯝ ꯇꯨꯝꯃꯦ
ꯅꯪꯗꯤ ꯅꯪꯗꯤ ꯆꯠꯇ꯭ꯔꯕ꯭ꯔꯣ ꯍꯟꯗꯛ ꯃꯣꯔꯅꯤꯡ ꯋꯥꯛ ꯑꯣ ꯑꯣ ꯉꯁꯤꯗꯤ ꯐꯖꯅ ꯄꯣꯊꯥꯎ ꯍꯣꯏ ꯌꯦꯡꯉꯣ ꯍꯣꯁꯇꯦꯜ ꯆꯪꯕꯅꯤꯅꯀꯣ ꯎꯝ
ꯉꯟꯅ ꯇꯨꯝꯔꯒ
ꯍꯣꯁꯇꯦꯜ ꯆꯪꯉꯗꯤ ꯑꯁ ꯏꯟꯁꯥꯡ ꯍꯥꯎꯇꯕ ꯑꯃꯨꯛ ꯆꯥꯕ ꯍꯧꯔꯅꯤꯅꯦ ꯅꯪꯗꯣ
ꯎꯝ ꯍꯌꯦꯡꯗꯒꯤ ꯍꯧꯔꯗꯝꯕꯅꯤ
ꯇꯜꯂꯦ ꯍꯋꯥꯏ ꯆꯥꯒꯅꯤꯀꯣ
ꯍꯥꯥꯌꯦꯡꯁꯦ ꯍꯌꯦꯡ ꯑꯣ ꯍꯌꯦꯡꯗꯤ ꯀꯥꯡꯉꯧ ꯆꯥꯕ ꯐꯪꯒꯅꯤ ꯑꯂꯨꯒꯤ
ꯍꯣꯏ
ꯑꯍꯥꯎꯕꯅꯦ ꯑꯗꯨꯗꯤ
ꯀꯦꯔꯣꯠ ꯈꯣꯏ ꯍꯥꯞꯄꯒꯤꯒꯣ
ꯎꯝ
ꯑꯁꯇꯣ ꯑꯣꯏꯔꯁꯨ ꯈꯪꯗ꯭ꯔꯦꯗ ꯍꯥꯎ ꯇꯕꯒꯤ ꯀꯝꯄ꯭ꯂꯦꯟ ꯇꯥꯎꯕꯥꯎꯗꯗ ꯆꯠꯂ
ꯍꯣꯏ ꯍꯥꯎꯇ꯭ꯔꯁꯨ ꯐꯖꯅ ꯊꯣꯡꯕꯤꯔꯗꯤ ꯆꯥꯕ ꯌꯥꯏꯅꯀꯣ ꯊꯣꯡꯉꯁꯨ ꯐꯖꯅ ꯊꯣꯡꯕꯤꯗ꯭ꯔꯗꯤ
ꯆꯥꯛꯀꯨꯝꯕꯁꯨ ꯃꯨꯟꯗ꯭ꯔꯗꯤ ꯍꯥꯎꯗꯕꯗꯨꯣ
ꯍꯣꯏ ꯇꯦꯟ ꯆꯪꯕꯗꯨꯀꯣ ꯑꯗꯨꯝ ꯇꯧꯕꯗ ꯑꯁ ꯍꯥꯎꯇꯕꯅꯦꯍꯦ
ꯑꯗꯨꯅ ꯋꯥꯔꯒ ꯂꯩꯕꯅꯦ ꯑꯩꯈꯣꯏꯁꯨ
ꯆꯥꯛ ꯊꯣꯡꯗꯗꯥꯏꯗꯣ ꯊꯣꯡꯕ꯭ꯔꯥ ꯔꯥꯏꯁ ꯀꯨꯀꯔꯗ ꯅꯠꯇ꯭ꯔꯣ
ꯅꯠꯇꯦ ꯃꯣꯏꯒꯤ ꯆꯥꯛ ꯊꯣꯡ ꯃꯆꯥꯛꯗꯤ ꯏꯁꯤꯡꯗꯣ ꯁꯧꯍꯜꯂꯅꯤ ꯑꯗꯨꯗꯒ ꯆꯥꯛ ꯃꯨꯟꯗꯕꯗꯣ ꯊꯝꯔꯅꯤ ꯑꯗꯨꯒ ꯑꯗꯨꯝ ꯇꯇꯤꯝ ꯇꯎꯕ ꯃꯥꯜꯂꯦ
ꯑ
ꯗꯒ ꯑꯗꯨꯣ ꯁꯥꯥꯗ ꯁꯨꯄ꯭ꯔ ꯌꯥꯎꯕ꯭ꯔ ꯌꯥꯎ ꯁꯥꯇꯣ ꯇꯋꯦꯕ
ꯑꯣ ꯁꯇꯤꯝ ꯇꯧꯕꯗꯣ ꯃꯣꯏꯅ ꯃꯨꯟ ꯍꯟꯗꯕꯤꯗ ꯃꯇꯝ ꯈꯔ ꯋꯥꯠꯄ ꯍꯧꯕ ꯃꯥꯜꯂꯦ ꯏꯁꯇꯤꯝ ꯇꯧꯕ ꯆꯥꯛꯇꯣ ꯑꯁꯦꯡꯕ ꯍꯥꯎꯗꯤ ꯍꯥꯎꯗꯤ ꯃꯣꯏꯅ ꯊꯣꯡꯕ ꯍꯩꯇꯕꯒꯤꯅꯤ ꯍꯣꯁꯇꯦꯜꯒꯤꯅꯤ ꯍꯥꯏꯅ ꯄꯪꯊꯣꯡ ꯊꯣꯡꯕ ꯑꯗꯨꯒꯤ
ꯍꯣꯏ ꯑꯗꯨꯁꯨ ꯁꯨꯄꯔ ꯐꯥꯏꯟꯒꯤ ꯆꯥꯛ ꯑꯣꯏꯗꯕꯒꯤ ꯈꯔ ꯐꯥꯕꯅꯤꯅ ꯁꯨꯄꯔ ꯐꯥꯏꯟ ꯑꯣꯏꯔꯕꯗꯤ ꯕꯁꯃꯤꯇꯤꯁꯨ ꯑꯥꯎ ꯃꯔꯥꯛ ꯃꯔꯥꯛꯛꯇ ꯄꯤꯌꯦ
ꯑꯣ ꯑꯣ
ꯇꯨꯒꯨꯝꯕ ꯑꯣꯏꯕꯒꯤꯅꯦ ꯆꯥꯛ ꯈꯔ ꯍꯥꯎꯕ ꯅꯠꯇ꯭ꯔꯗꯤ ꯑꯁ ꯁꯤꯔꯅꯤꯗ ꯄꯨꯡ ꯃꯈꯥꯏꯗ ꯂꯩꯔꯒ ꯑꯗꯨꯝ ꯆꯥꯛ ꯂꯥ꯭ꯔꯥ ꯂꯩꯔꯅꯤ ꯍꯣꯏ
ꯑꯗꯨꯅꯤ ꯀꯣꯂꯦꯖꯀꯤ ꯀꯣꯂꯦꯖꯀꯤ ꯀꯦꯟꯇꯤꯟꯒꯨꯝꯕ ꯂꯩꯕ꯭ꯔꯥ
ꯑꯁ ꯍꯥꯎꯗ ꯃꯉ ꯑ
ꯎ
ꯃꯣꯃꯣ ꯂꯥꯏꯔꯦꯁꯨ ꯦꯖ ꯃꯣꯃꯣ ꯉ ꯦꯖ ꯇꯦꯕꯜꯒꯤ ꯉ ꯣꯏꯗꯤ ꯍꯥꯥꯎꯑꯣ
ꯚꯦꯖꯤꯇꯦꯔꯤꯌꯟ ꯉꯥꯛꯇ ꯑꯣꯏꯕ꯭ꯔꯣ ꯃꯣꯏꯗꯣ
ꯎꯝ ꯑꯌꯥꯝꯕ ꯔ ꯀꯦ ꯑꯩꯈꯣꯏꯒꯤ ꯔꯨꯝꯗ ꯃꯌꯥꯡ ꯅꯨꯨꯄꯤ ꯂꯩꯕꯁꯨ ꯃꯥꯁꯨ ꯚꯦꯖꯤꯇꯦꯔꯤꯌꯟ ꯑꯣꯏꯕꯒꯤ ꯑꯩꯈꯣꯏꯅ ꯍꯟꯖꯥꯡ ꯊꯣꯡꯅꯁꯨ ꯑꯗꯨꯝ ꯇꯨꯃꯤꯟꯅ ꯐꯝꯅꯂꯕꯅꯤ ꯃꯥꯗ ꯑꯇꯣꯞꯄ ꯔꯨꯝꯗ ꯅꯪ ꯆꯠꯅꯤꯡꯂꯁꯨ ꯆꯠꯂꯣ ꯍꯥꯏꯔꯁꯨ ꯑꯩꯈꯣꯏꯒꯤ ꯃꯅꯥꯛꯛꯇ ꯂꯩꯕ ꯅꯨꯡꯉꯥꯏꯌꯦ ꯆꯠꯂꯔꯣꯏꯅꯀꯣ ꯍꯣꯏꯒꯤ ꯃꯅꯝꯒꯨꯝꯕꯗꯣ ꯅꯪ ꯆ ꯎ ꯅꯝꯅꯤꯡꯗ꯭ꯔꯗꯤ ꯑꯇꯣꯞꯄꯗꯣꯝꯗ ꯆꯦꯟꯖ ꯇꯧꯈ꯭ꯔꯣꯅ ꯍꯥꯏꯔꯁꯨ ꯃꯥ ꯌꯥꯗ ꯑꯔꯁꯨ ꯃꯥ ꯁꯗꯨ ꯑꯩꯈꯣꯏꯒꯤꯒꯨꯝꯅ ꯂꯥꯛꯑ
ꯎ ꯑ ꯍꯥꯎ ꯃꯣꯅꯦ ꯑꯗꯨꯗ ꯅꯥꯏ ꯂꯨꯅ ꯀꯣꯂꯦꯖꯒꯤ ꯄꯨꯔꯛꯄ ꯅꯪꯗꯤ ꯃꯤꯡꯒꯣ ꯆꯥꯕ ꯐꯪꯕ꯭ꯔꯥ ꯑꯗꯨꯗ ꯂꯣꯀꯦꯜꯒꯤ ꯗꯦꯖꯀꯤ ꯅꯠꯇꯕ
ꯎꯝ ꯂꯀꯦ ꯋꯥꯒꯦꯗꯤ ꯆꯥ ꯐꯉꯔ ꯑꯣꯏꯣꯏ ꯇ ꯁꯤꯗ
ꯇꯝꯃꯤꯦ
ꯃꯌꯥꯡꯒ ꯑꯣꯏꯅ ꯌꯣꯟꯕ ꯊꯨꯝꯃꯟꯕꯒꯤ ꯌꯦꯛꯃꯟꯕ ꯍꯥꯏꯒꯦꯔꯥ ꯑꯦ ꯊꯨꯃ ꯊꯄꯥ
ꯊꯨꯝꯍꯟꯕ ꯎꯝ
ꯎ ꯑꯣꯏꯃꯟꯗꯒꯤ ꯑꯣꯅꯤꯡꯉꯦꯕ
ꯑꯣ ꯍꯣꯏ ꯗꯦꯁꯀꯤ ꯃꯨꯟꯕꯒꯤ ꯃꯍꯥꯎꯗꯣ ꯈꯔꯗꯤ ꯇꯣꯉꯥꯏꯥꯟꯕꯅꯤꯀꯣ ꯑꯩꯈꯣꯏꯒꯤꯒ
ꯎꯝ ꯃꯣꯏꯗꯤ ꯍꯤꯗꯥꯛ ꯀꯥꯞꯄ ꯃꯥꯜꯂꯦ ꯑꯩꯒꯤ ꯋꯥꯈꯜꯗꯗꯤ
ꯍꯣꯏ ꯍꯤꯗꯥꯛꯅ ꯃꯨꯟꯊꯟꯕꯅꯦ ꯃꯣꯏꯒꯤꯗꯣ
ꯎꯝ ꯗꯨꯅꯤꯅ ꯍꯥꯎꯏꯗꯤ ꯌꯥꯝꯅ
ꯎꯝ
ꯁꯤꯇꯗꯤ ꯍꯤꯥꯗꯥꯛ ꯉꯥꯛꯇꯅꯤꯗ
ꯑꯗꯨꯅꯤ
ꯋꯥꯇꯔꯃꯦꯂꯣꯟꯒꯨꯝꯕꯁꯨ ꯆꯥꯅꯤꯡꯂꯁꯨ ꯍꯤꯇꯥꯛ ꯃꯅꯝꯗꯣ ꯇꯟ ꯇꯟ ꯃꯟꯕꯒꯤꯀꯣ
ꯎꯝ
ꯆꯥꯕ ꯈꯪꯑꯑꯦ
ꯀꯔꯤ ꯀꯔꯤ ꯍꯤꯗꯥꯛ ꯀꯥꯞꯄ꯭ꯔꯥꯀꯣ ꯃꯣꯏꯗꯣ
ꯃꯨꯟꯅꯤꯡꯉꯥꯏꯒꯨꯝꯕ ꯀꯥꯞꯄꯦꯅ ꯍꯤꯗꯥꯛꯇꯣ ꯃꯁꯛ ꯐꯖ ꯊꯣꯛꯅꯤꯡꯉꯥꯏ ꯔꯦꯠ ꯑꯣꯏꯍꯟꯅꯤꯡꯉꯩꯒ ꯇꯥꯎꯗ
ꯎꯝ
ꯁꯍꯟ ꯃꯟꯕꯒꯤ ꯑꯗꯨꯝ ꯎꯄꯥꯏ ꯂꯩꯇ꯭ꯔꯦꯒ ꯅꯣꯡꯃꯥ ꯅꯣꯡꯃꯥꯕꯨꯗꯤ ꯆꯥ ꯆꯥꯏ
ꯇ ꯑꯥꯟꯗ ꯀꯥꯏ ꯁꯤꯗ ꯂꯥꯛꯄꯗꯗꯤ ꯍꯣꯁꯇꯦꯜꯗꯗꯤ ꯆꯥ ꯆꯥꯑꯕ ꯃꯔꯛ ꯃꯔꯛꯛꯇ ꯗꯤꯁ ꯌꯔꯒꯤ ꯁꯤ ꯑꯩꯅ ꯍꯧꯖꯤꯛ ꯂꯥꯛꯏꯕ ꯃꯐꯝꯗꯗꯤ ꯑꯃ ꯐꯥꯎ ꯂꯖꯥ ꯑꯩꯅ ꯆꯥꯅꯤꯡꯗꯦ ꯍꯥꯏꯕꯒꯤ ꯍꯤꯗꯥꯛ ꯅꯨꯃꯤꯠ ꯑꯃ ꯑꯅꯤꯗꯣ ꯆꯥꯕ ꯀꯧꯔꯒ ꯐ꯭ꯔꯤꯖ ꯃꯅꯨꯡꯗ ꯍꯥꯞꯄꯒ ꯏꯁꯄꯜ ꯇꯧꯊꯣꯛꯈ꯭ꯔꯗꯤ ꯍꯤꯇꯛ ꯃꯅꯝꯅ ꯑꯁ ꯌꯥꯗꯕꯅꯤ
ꯀ ꯉꯈ ꯑꯗꯨꯗ ꯋꯥꯇꯔꯃꯤꯂꯥ ꯌꯦꯜꯂꯣꯒꯨꯝꯕꯗꯤ ꯂꯩꯕ꯭ꯔꯥ
ꯂꯏꯌꯦ ꯍꯣꯏ
ꯑꯗꯨꯗ ꯀꯦꯖꯤꯗꯒꯤ ꯀꯌꯥ ꯄꯤꯕ꯭ꯔꯥ
ꯍꯟꯗꯛꯇꯤ ꯑꯩꯅ ꯆꯥꯅꯤꯡꯗꯦ ꯍꯥꯏꯕꯗꯤ ꯋꯥꯇꯔꯃꯦꯂꯣꯟꯒꯤꯗꯤ ꯄꯩꯁꯥ ꯀꯌꯥ ꯄꯤꯕ꯭ꯔꯥ ꯈꯪꯗꯦ
ꯑꯥ ꯅꯣꯏꯒꯤ ꯃꯐꯝꯗꯗꯤ
ꯉꯍꯥ ꯃꯔꯛ ꯃꯔꯛꯇ ꯊꯥꯔꯇꯤ ꯊꯥꯔꯇꯤ ꯃꯤ ꯍꯣꯜꯁꯦꯜ ꯍꯣꯜꯁꯦꯜ ꯂꯧꯕꯗ ꯊꯥꯔꯇꯤ ꯑꯩꯈꯣꯏꯅ ꯕꯖꯥꯔꯗ ꯂꯧꯔꯁꯤ ꯐꯤꯐꯇꯤꯗꯨ ꯃꯥꯒꯤ ꯐꯪꯉꯦ
ꯑꯣ ꯍꯥꯎꯕ꯭ꯔꯥ ꯑꯗꯨꯗꯣ
ꯎꯝ ꯍꯥꯎꯕꯁꯁꯨꯂꯩꯌꯦ ꯍꯥꯏꯕꯗꯤ ꯑꯌꯥꯝꯕꯗ ꯁꯤ ꯏꯝꯐꯥꯜꯗꯁꯨ ꯃꯅꯤꯄꯨꯔꯗꯁꯨ ꯋꯥꯇꯔ ꯃꯂꯂꯣꯟ ꯐꯥꯔꯝ ꯇꯧꯕꯗꯣ
ꯑ
ꯃꯤꯗꯣ ꯌꯥꯝ ꯈꯠꯈ꯭ꯔꯦꯕ ꯑꯗꯨꯒꯤ ꯑꯍꯥ ꯃꯄꯥꯟꯂꯣꯝꯗꯤ ꯀꯩꯗꯣ ꯄꯥꯛꯄꯔꯛꯇ꯭ꯔꯦ ꯁꯒꯦ ꯃꯅꯤꯄꯨꯔꯒꯤ ꯈꯛꯇ ꯆꯥꯔꯦ ꯑꯩꯈꯣꯏꯗꯤ ꯑꯗꯨꯒꯤ
ꯑꯈꯣꯏ ꯑꯩ ꯆꯥꯕ ꯐꯥꯡꯔꯦ ꯇꯨꯗꯤ ꯍꯥꯎ ꯕꯗꯤ ꯃꯥꯜꯂꯦ ꯎꯝ
ꯍꯤ
ꯋꯥꯁ ꯁꯦ ꯊꯣꯛꯃꯟꯗꯕꯒꯤ ꯅꯣꯡꯃꯥꯗꯤ ꯎꯄꯥꯏꯗꯏꯗꯤ ꯀꯣꯛ ꯁꯝꯂꯥꯏ ꯄꯥꯗꯅ ꯂꯩ
ꯑꯗꯨꯅꯦ ꯃꯅꯤꯄꯨ꯭ꯔꯤꯒꯤ ꯄꯣꯏꯝ ꯑꯃ ꯄꯥꯊꯣꯛꯑꯗꯤꯀꯣ ꯖꯔ ꯖꯔ ꯖꯔ ꯄꯥꯊꯣꯛꯑꯒ ꯅꯨꯉꯥꯏꯗꯣꯏꯅꯦ
ꯒꯤ ꯏꯃꯥꯟꯅꯕꯤ ꯏꯃꯥꯗ ꯀꯣꯜ ꯇꯧꯔꯒ ꯑ ꯅꯀꯣꯛ ꯍꯥꯏꯔꯗꯤ ꯅꯪꯅ ꯁꯝ ꯍꯥꯏꯔꯣ ꯅ ꯈꯔ ꯑꯗꯨ ꯑꯣꯏꯔꯗꯤ ꯈꯔ ꯇꯣ ꯆꯥꯡꯅ ꯂꯧꯋꯦꯕ
ꯍꯣꯏ
ꯑꯗꯨꯒ ꯀꯀꯥꯒ ꯑꯗꯨꯒ ꯄꯥꯔꯒ ꯎ ꯀꯥꯏ ꯂꯩ
ꯁꯤ ꯔꯣ ꯁꯤꯔꯤ ꯀꯥꯏꯅ ꯑꯗꯅꯦ ꯊꯥꯡꯗꯗꯤ ꯑꯩꯅ ꯑꯁ ꯅꯪ ꯇꯧꯕ ꯂꯣꯏꯔꯒ ꯑꯩ ꯁꯨꯝ ꯉꯍ ꯄꯣꯊꯥꯈꯤꯒꯦ ꯋꯥꯔꯦ
ꯅ ꯏꯗꯤ ꯊ ꯊꯑꯣ ꯅꯁꯨꯗꯌꯦꯅꯥ ꯇꯨ ꯅꯅꯤ
ꯍꯣꯏ ꯍꯣꯏ ꯊꯨ ꯊꯨꯟꯗꯤ ꯂꯣꯏꯌꯦ ꯍꯥꯏꯕꯗꯤ ꯊꯨꯅꯤꯡꯉꯦꯕ
ꯍꯣꯏ ꯑꯁ ꯑꯩꯈꯣꯏꯗꯤ ꯃꯤ ꯂꯩꯇꯕꯅꯤꯅ ꯃꯤ ꯀꯣꯂꯦꯖ ꯆꯠꯂꯒ ꯂꯥꯛꯄ ꯃꯤꯗ ꯉꯥꯏꯔꯒꯀꯣ
ꯎꯝ
ꯍꯟꯅꯛꯗꯤ ꯁꯦꯝꯕꯤꯌꯣꯍꯦ ꯈꯔ
ꯁꯦꯝꯕꯤꯒꯦ
ꯑꯩ ꯍꯣꯁꯇꯦꯜ ꯆꯠꯄ ꯃꯇꯝꯗ
ꯎꯝ ꯀꯣꯜ ꯇꯧꯅꯤꯡꯉꯥꯏ ꯁꯦꯝꯕꯤꯒꯅꯤ
ꯕꯔꯗꯦ ꯁꯟꯗꯦꯗ ꯂꯣꯏꯅꯤꯡꯉꯥꯏ ꯁꯤꯒꯤꯗ
ꯍꯣꯏ ꯍꯣꯏ ꯍꯣꯏ ꯑꯩꯒꯤꯗꯤ ꯔꯤꯁꯤꯞ ꯇꯧꯕ ꯌꯥꯒ ꯕꯒꯤ ꯀꯣꯀꯔꯤꯒꯤꯔꯥ ꯈꯥꯟꯦ
ꯑꯟꯏꯟꯇꯦꯜꯂꯤꯖꯦꯕꯜ
ꯦꯡ ꯇꯧꯕꯩꯅꯦ ꯍꯣꯏ ꯑꯁꯦꯡꯕ ꯑꯩꯒꯤ ꯐꯣꯟꯁꯤꯅ ꯁꯤꯝ ꯑꯅꯤꯒꯨꯝꯕ ꯊꯝꯕ ꯌꯥꯔꯗꯤ ꯌꯥꯒꯗꯕ ꯁꯤꯝ ꯑꯃ ꯍꯥ ꯁꯥꯎꯅꯤꯡꯉꯦ
ꯕꯤꯌꯥꯏ ꯁꯤꯅ ꯍꯟꯗꯤ ꯐꯔꯤ ꯄꯤꯗ꯭ꯔꯦ ꯄꯨꯂꯄꯣ
ꯈꯪꯗꯤꯌꯦ ꯁꯤꯃꯔ ꯁꯤ ꯃꯔꯝꯅ ꯈꯪꯗꯦ
ꯑꯩꯁꯨ ꯁꯤꯝ ꯑꯃ ꯐ꯭ꯔꯤ ꯁꯤꯝ ꯑꯃ ꯄꯥꯝꯃꯤ
ꯍꯤꯁ
ꯑꯩꯒꯤ ꯇꯦꯕ꯭ꯂꯦꯠꯇ ꯄꯥꯏꯅꯤꯉꯥꯏ ꯄꯥꯝꯃꯦꯕ ꯁꯤꯌꯣ ꯑꯩꯒꯤ ꯐꯣꯟꯅ ꯐꯠꯇꯔꯣ ꯀꯔꯤ
ꯅꯪ ꯅꯪꯒꯤ ꯇꯦꯕ꯭ꯂꯦꯠꯇ ꯂꯥꯏꯔꯤꯛ ꯄꯥꯕ꯭ꯔꯥ ꯗ꯭ꯔꯃꯥ ꯌꯦꯡꯕ꯭ꯔꯥ ꯅꯪꯗꯤ
ꯅꯔꯦ ꯈꯒꯅꯦ ꯊꯝꯕꯗꯨꯗꯗꯤ ꯑꯩꯒꯤ ꯐꯣꯟꯗ ꯀꯛꯄ ꯅꯥꯗ꯭ꯔꯤꯕ ꯐꯥꯎꯗꯣ
ꯑꯥ
ꯑꯣꯀꯦ ꯍꯥꯎ
ꯂꯦꯞꯇꯣꯞꯇꯣ ꯐꯤꯐꯇꯤꯒꯨꯝꯕ ꯀꯥꯕ ꯐꯥꯎꯅ ꯄꯥꯏꯕ ꯅꯨꯡꯉꯥꯏꯇꯦ ꯍꯥꯏꯕꯒꯤ
ꯎꯝ
ꯑꯩꯗꯣ ꯂꯥꯁ ꯏꯌꯥꯔꯗꯣ ꯊꯥꯔꯇꯤ ꯊꯥꯎꯖꯟꯒꯤ ꯌꯦꯡꯁꯤꯔꯥ ꯇꯧꯅꯦꯕ ꯑꯗꯨꯒꯤ ꯑꯩ ꯃꯔꯨꯞ ꯅꯨꯄꯤꯁꯨ ꯑꯃ ꯊꯥꯔꯇꯤ ꯊꯥꯎꯖꯟꯒꯤ ꯄꯥꯏꯔꯒ ꯎꯝ ꯈꯔ ꯅꯨꯡꯉꯥꯏꯇ꯭ꯔꯒ ꯄꯥꯏꯔ ꯂꯩꯌꯦꯕ
ꯑꯣ
ꯑꯗꯨꯗꯒꯤ ꯌꯨꯝꯗꯁꯨ ꯍꯥꯡꯕ ꯃꯇꯝꯗ ꯐꯤꯐꯇꯤ ꯐꯥꯏꯚꯀꯤ ꯐꯥꯎ ꯑꯗꯨꯝ ꯊꯨꯅ ꯌꯥꯗꯕꯅꯦ ꯑꯗꯨꯅ ꯇꯥꯡꯗ꯭ꯔꯗꯤ ꯄꯥꯏꯕ ꯅꯨꯡꯉꯥꯏꯔꯔꯣꯏꯅ ꯍꯥꯏꯔꯛ ꯑꯗꯒꯤ ꯇꯣꯛꯈ꯭ꯔꯦ
ꯑ ꯇꯦꯕ꯭ꯂꯦꯠꯁꯦ ꯀꯔꯝꯕ ꯇꯦꯕ꯭ꯂꯦꯠ ꯄꯥꯏꯕ꯭ꯔꯥ ꯁꯣꯝꯁꯦ
ꯑꯁ ꯌꯥꯝꯝ ꯍꯣꯡꯕ ꯇꯦꯕ꯭ꯂꯠꯅꯤꯗ ꯈꯤꯇꯪ ꯈꯥꯛꯛꯇ ꯌꯥꯝ ꯍꯣꯡꯕꯅꯤ ꯐꯤꯐꯇꯤꯟꯗ
ꯌꯥꯝ ꯐꯩ ꯑꯩꯁꯨ ꯇꯦꯕ꯭ꯂꯦꯠ ꯂꯩꯅꯤꯡꯉꯅꯦ ꯗ꯭ꯔꯃꯥ ꯌꯦꯡꯅꯤꯡꯉ
ꯐꯤꯐꯇꯤꯟ ꯊꯥꯎꯖꯟꯒꯨꯝꯕꯒꯤ ꯗꯤꯋꯥꯂꯤ ꯑꯣꯐꯔꯗꯀꯣ
ꯑꯥ
ꯐꯤꯐꯇꯤꯟꯗ ꯍꯧꯖꯤꯛ ꯑꯩꯅ ꯂꯥꯛꯏꯕ ꯈꯣꯗꯣ ꯑꯣꯐꯔ ꯌꯥꯝ ꯂꯥꯛꯀꯅꯤ ꯕꯤꯛ ꯕꯤꯂꯤꯌꯟ ꯁꯦꯜꯗ ꯑꯗꯨ ꯃꯇꯝꯗ ꯌꯦꯡꯉꯨ
ꯑꯣ ꯑꯣꯐꯔ ꯂꯥꯛꯄ ꯃꯇꯝꯗ ꯍꯥꯏꯕꯤꯌꯣ
ꯑ ꯑꯗꯨ ꯑꯩꯅ ꯍꯧꯖꯤꯛ ꯂꯩꯏꯕ ꯍꯣꯏꯗꯁꯨ ꯑꯗꯨꯝ ꯑꯣꯐꯔ ꯁꯣꯏꯗꯅ ꯂꯥꯛꯀꯅꯦꯕ
ꯎꯝ
ꯑꯗꯨ ꯗꯥꯔꯦꯛ ꯈꯥꯛꯇ ꯔꯦꯗꯃꯤꯒꯅꯤ
ꯑꯥ ꯑ ꯕꯦꯇ꯭ꯔꯤꯗꯤ ꯆꯂꯂꯝꯒꯅꯤ ꯔ‌ꯦꯠꯃꯤꯗꯣ
ꯎꯝ ꯑꯗꯨ ꯄꯥꯏ ꯄꯥꯛꯅ ꯄꯥꯏꯗꯕꯅꯤꯅꯀꯣ
ꯎꯝ
ꯍꯧꯖꯤꯛꯀꯥꯟꯗꯤ ꯕꯣꯜ ꯈꯔ ꯌꯦꯡꯉꯦ ꯑꯗꯨꯗ ꯑꯗꯨ ꯑꯣꯏꯕꯒꯤ
ꯎꯝ
ꯑꯗꯨꯝ ꯂꯥꯏꯔꯤꯛ ꯈꯛꯇ ꯃꯔꯛ ꯃꯔꯛꯇ ꯈꯛꯇ ꯌꯦꯡꯉꯗꯤ ꯑꯗꯨꯝ ꯅꯨꯃꯤꯠ ꯑꯅꯤ ꯑꯍꯨꯝ ꯆꯠꯂ‌ꯦꯗ
ꯎꯝ ꯎꯝ
ꯕꯦꯇ꯭ꯔꯤ ꯆꯥꯔꯖꯤꯡ ꯇꯥꯎꯗ꯭ꯔꯁꯨ
ꯎꯝ ꯑꯩꯗꯤ ꯗ꯭ꯔꯃꯥ ꯌꯦꯡꯅꯤꯡꯕ ꯑꯗꯨꯒꯤ
ꯈꯔ ꯇꯥꯡꯕ ꯂꯥꯎꯗ ꯑꯩꯗꯤ ꯁꯦꯝꯁꯪꯒꯤ ꯑꯣꯏꯅ ꯄꯥꯏꯅꯤꯡꯕꯅꯤ ꯁ‌ꯦꯡꯅ ꯍꯥꯏꯔ
ꯗ꯭ꯔꯃꯥ ꯈꯛ ꯌꯦꯡꯅꯤꯡꯕꯒꯤꯗꯤ ꯑꯗꯨ ꯌꯥꯝ ꯇꯥꯡꯉꯗꯤ ꯂꯩꯅꯤꯡꯗꯕ ꯑꯗꯨꯒꯤ ꯑꯦ
ꯑꯣ ꯗ꯭ꯔꯃꯥꯒꯤ ꯈꯥꯛꯀꯗꯤ ꯅꯨꯡꯉꯥꯏꯕꯅꯤꯗ ꯑꯩꯅ ꯍꯧꯖꯤꯛ ꯄꯥꯏꯕꯗꯨꯁꯨ
ꯍꯣꯁꯄꯣꯠ ꯑꯃ ꯄꯥꯏꯔꯒ ꯀꯣ ꯑꯗꯨꯒꯤ
ꯎꯝ ꯑꯩꯒꯤꯗꯨꯗꯤ ꯋꯥꯏ ꯐꯥꯏ ꯈꯥꯛꯀꯅꯦꯕ ꯍꯥꯏꯕ ꯌꯥꯕ ꯑꯗꯨ ꯑꯣꯏꯕꯒꯤ ꯍꯧꯖꯤꯛꯁꯨ ꯑꯩꯒꯤ ꯁꯤꯝ ꯑꯅꯤ ꯂꯩꯇꯕꯅꯤꯅ
ꯎꯝ
ꯑꯗꯣ ꯑꯁꯤ ꯋꯥꯆꯦꯞꯁꯨ ꯑꯅꯤ ꯄꯥꯏꯕ ꯌꯥꯔꯁꯨ ꯑꯃꯒꯤ ꯁꯤ ꯐꯣꯟꯒꯤꯗ ꯑꯩꯅ ꯑꯥ‌ ꯗꯤꯂꯦꯠ ꯇꯧꯈꯗꯤ ꯑꯥꯥ ꯇꯦꯕ꯭ꯂꯦꯠ ꯋꯥꯆꯦꯞꯇꯨꯁꯨ ꯗꯤꯂꯦꯠ ꯇꯧꯕꯁꯤꯗ ꯈꯔꯅ ꯑꯦꯞꯀꯨꯝꯕ ꯐꯥꯏꯜꯒꯨꯝꯕ ꯈꯈꯣꯏꯗꯣ ꯑꯗꯨ ꯑꯣꯏꯕꯤꯌ ꯎꯄꯥꯏ